ꯁꯤꯒꯤ ꯍꯪ ꯇꯥꯔꯕꯣ
ꯇꯔ ꯇꯔ
ꯑꯁ
ꯇꯥꯔꯦ ꯀꯔꯤ ꯇꯧꯗꯅ ꯋꯥꯔꯤꯕ
ꯅꯠꯇ ꯊꯕꯛ ꯍꯥꯏꯔꯦ ꯀꯩꯁꯨ ꯇꯧꯔꯝꯃꯣꯏ ꯀꯔꯤ ꯇꯧꯗꯅ ꯋꯥꯅꯣ ꯍꯥꯏꯕꯅꯤꯗ
ꯑꯉꯅꯤ ꯀꯩꯅꯣ ꯌꯨꯝꯗ ꯂꯩ
ꯍ ꯍꯣꯁꯇꯦꯜꯗ ꯂꯩꯕꯒꯩ ꯈꯤꯇꯪ ꯈꯦꯠꯅꯔꯛꯄꯗꯨꯗ ꯋꯥꯔꯤꯅꯦ ꯍꯥꯏꯌꯨꯅꯦ
ꯃꯥꯅꯦ ꯍꯣꯁꯇꯦꯜꯗꯗꯤ ꯀꯩꯅꯝꯗ ꯂꯩꯏꯁꯤꯗꯤ ꯍꯌꯦꯌꯡ ꯀꯣꯂꯦ ꯂꯝ ꯇꯨ ꯂꯥꯏ ꯇꯥꯁꯤꯜꯂꯦ ꯑꯩꯅ ꯆꯥꯛ ꯊꯣꯡꯉꯦ ꯆꯥꯛ ꯊꯣꯡ ꯂꯣꯏꯔꯒ ꯐꯃꯨꯡꯗ ꯍꯤꯞꯄꯤꯁꯨ ꯃꯉꯥꯏꯔꯦ ꯑꯩꯈꯣꯏ ꯃꯥꯅ ꯀꯣꯝ ꯊꯦꯡꯉꯦꯒ ꯑꯩꯈ ꯑꯩꯈꯣꯏ ꯃꯥꯁꯨ ꯑꯌꯨꯛꯇ ꯉꯁꯤ ꯊꯕꯛ ꯆꯠꯂꯦꯕ
ꯎꯝ
ꯑꯗꯨꯗꯨꯒ ꯑꯩꯈꯣꯏꯆꯦꯁꯨ ꯃꯉꯥ ꯆꯀ ꯀ ꯊꯥꯒꯦ ꯇꯧꯋꯦ ꯀꯔꯤ ꯑꯃ ꯑꯩꯌꯨꯝ ꯁꯪꯒꯥꯕ ꯑꯃ ꯂꯩꯕ ꯀꯩꯅꯣ ꯑꯁꯨꯝ ꯀꯨꯏꯅ ꯃꯣꯏ ꯃꯣꯏ ꯂꯝ ꯑꯃꯗ ꯑꯗꯨꯗꯨꯗꯒꯤ ꯆꯠꯈ꯭ꯔꯦ
ꯎꯝ ꯌꯨꯝꯗ ꯆꯥꯛꯇꯤ ꯅꯣꯏ ꯑꯍꯨꯝꯛꯇꯪ ꯆꯥꯍꯧꯔꯦ
ꯎ ꯑꯩꯈꯣꯏ ꯍꯨꯕ ꯑꯉꯥꯡ ꯑꯅꯤꯒ ꯆꯥꯏꯦ ꯇꯥꯃꯣ ꯍꯣꯏ ꯅꯝꯃꯒꯁꯨ ꯆꯠꯈꯤꯑ ꯑꯉꯥꯡ ꯑꯅꯤꯁꯤ ꯑꯩꯈꯣꯏꯣꯏ ꯃꯈꯣꯏ ꯑꯗꯣ ꯑꯩꯈꯣꯏ ꯕꯥ ꯑꯩꯈꯣꯏ ꯃꯉꯥ ꯆꯥꯃꯤꯟꯅꯔꯦ ꯑꯉꯥꯡꯅ ꯑꯃꯨꯛ ꯀꯌꯥꯝ ꯆꯥꯗꯣꯔꯤꯒꯦ
ꯌꯦꯟꯁꯥꯡ ꯑꯗꯨꯝ ꯆꯥꯔꯕ
ꯕꯦ ꯏꯔꯣꯝꯕꯒꯥ ꯀꯪꯍꯧ ꯑꯃꯒ ꯆꯔꯦ ꯑꯩꯅ ꯁꯤꯒꯤ ꯌꯦꯟꯖꯥꯡ ꯍꯥꯏꯔꯛꯏꯁꯦ ꯀꯦꯜꯁꯨꯨꯔꯦ ꯑꯥꯎ ꯍꯨꯝꯕꯥꯥꯏ ꯏꯔꯦꯛꯁꯨꯨꯔꯦ ꯃꯥꯜ
ꯌꯥꯔꯦ ꯌꯥꯔꯦ ꯎ ꯑꯗꯨꯗꯤ ꯀꯃꯥꯏꯅ ꯊꯣꯡꯕ ꯍꯥꯏꯔꯣ
ꯑꯦꯁ ꯕꯤꯔꯌꯥꯟꯗꯤ ꯊꯣꯡꯕꯒ ꯅꯪꯁꯨ
ꯀꯦ ꯕꯦꯔꯦꯟꯗꯤ ꯊꯣꯡꯕ ꯆꯥꯏ ꯍꯥꯏꯔꯣ
ꯑꯠꯇ ꯁꯝꯊꯣꯡ ꯑ ꯑꯁꯗ ꯏꯔꯣꯟꯝꯕ ꯍꯥꯏꯕꯅꯦ ꯏꯔꯣꯟꯝꯕ ꯏꯔꯣꯝꯕ
ꯑꯣ ꯑꯣ ꯑꯣ ꯑꯗꯨꯅꯤꯗꯅ
ꯕ ꯆꯟꯊꯣꯡꯗꯨ ꯆꯥꯏ ꯆ ꯆꯥꯅꯩ ꯍꯥꯎꯕꯅꯦ ꯑꯩꯁꯨ ꯍꯥꯎꯕꯦ ꯅꯪ ꯍꯥꯎꯇ꯭ꯔꯣ
ꯆꯝꯊꯣꯡꯕꯤ ꯆꯥꯗ꯭ꯔꯤꯌꯦ ꯀꯥꯡꯒꯧꯒ ꯕꯣꯔꯥ ꯍꯧꯕꯗꯒ ꯑꯗꯨꯒ ꯏꯔꯣꯝꯕꯗꯒ ꯆꯥꯕ ꯈꯛꯇꯅꯤ ꯕꯦꯂꯦꯟꯗ꯭ꯔꯤꯗꯣ
ꯑꯗꯨꯕꯨꯗꯤ ꯂꯣꯏ ꯆꯥꯏ ꯆꯝꯊꯣꯡꯖꯨ ꯆꯥꯏꯁ ꯆꯝꯊꯣꯡꯁꯨ
ꯆꯥꯛ
ꯍꯨꯝ
ꯅꯥꯟꯗ꯭ꯔꯕ
ꯎꯝ ꯅꯥꯟꯗꯦꯕ ꯀꯩꯁꯨ ꯑꯃꯅꯦ ꯑꯩꯈꯣꯏꯅ ꯕꯦꯔꯦ ꯑꯗꯨꯗꯥꯗꯤ ꯌꯥꯝ ꯕꯦꯂꯦꯟꯗꯔ꯭ꯤ ꯑꯃ ꯐꯨꯠꯄꯗꯗꯤ ꯑꯃ ꯑꯥ ꯀꯩꯅꯣ ꯌꯥꯝ ꯇꯧꯋꯤꯗꯅ ꯑꯃ ꯍꯥꯏꯗꯤ ꯈꯔꯥ ꯀꯨꯏꯅ ꯑꯗꯨꯝ ꯐꯨꯠꯂꯤꯗꯅꯥ ꯑꯗꯨꯅ ꯈꯔ ꯅꯥ ꯅꯥꯟꯕ ꯋꯥꯅꯦꯕ ꯆꯝꯊꯣꯡꯗꯗꯤ ꯄꯣꯠ ꯆꯩꯗꯣ ꯍꯥꯏꯗꯤ ꯃꯥ ꯈꯛꯇ ꯑꯣꯏꯗꯦꯕ ꯃꯥꯗꯣ ꯑꯗꯨꯝ ꯈꯔ ꯃꯌꯥꯟ ꯇꯨꯌꯥꯟ ꯊꯣꯡꯕꯩ ꯇꯥꯏꯞꯇꯥ ꯇꯧꯕꯤꯗꯣ ꯈꯪꯉꯤꯗꯅ ꯑꯗꯨꯃꯥꯏꯅ ꯊꯣꯡꯗꯣꯏꯅꯦꯕ ꯑꯗ ꯊꯣꯡꯕꯗꯨꯗ ꯃꯀꯛ ꯃꯀꯛ ꯑꯗꯨꯝ ꯏꯔ‌ꯣ ꯏꯔꯣꯝꯕꯩ ꯍꯥꯞꯄ ꯑꯗꯨꯃꯥꯏꯅ ꯍꯥꯞꯄꯦꯕ ꯑꯗꯨꯗꯣ ꯍꯥꯎꯋꯦ ꯈꯪꯗꯦ ꯐꯠ ꯂꯧꯊꯣꯔꯛꯑꯀꯥꯟꯗ ꯃꯃ ꯃꯄꯨꯝꯗꯣꯝ ꯆꯥ ꯑꯗꯨꯝ ꯍꯥꯎꯋꯦ ꯍꯥꯏꯕ
ꯈꯪꯗꯦ ꯑꯝꯇ ꯆꯥꯗ꯭ꯔꯤ
ꯅꯥꯟꯗꯦ ꯅꯥꯟꯗꯦ ꯀꯩꯁꯨ ꯑꯃ ꯃꯍꯤ ꯃ ꯅꯥꯟ ꯅꯥꯟ ꯂꯥꯕ ꯑꯃ ꯆꯝꯊꯣꯡ ꯃꯍꯤꯗ ꯑꯃ ꯅꯥꯟ ꯅꯥꯟ ꯂꯥꯎꯕꯗꯨ ꯑꯗꯨ ꯑꯣꯏꯗꯦꯕ ꯀꯩꯁꯨ ꯑꯈꯣꯏꯁꯨ ꯍꯥꯟꯅ ꯆꯥꯔꯝꯗꯦ ꯑꯈꯣꯏ ꯑꯩꯈꯣꯏ ꯃꯥꯒ ꯑꯩꯈꯣꯏ ꯆꯦꯒꯅ ꯄꯤꯖꯕ ꯑꯩꯖꯨ
ꯎꯝ ꯈꯪꯗꯦ ꯑꯗꯨꯒꯗꯤ ꯆꯥꯖꯗ꯭ꯔꯤ
ꯄꯤꯖꯥꯒꯦ
ꯕꯣꯔꯥꯕꯨꯗꯤ ꯍꯥꯎꯋꯦꯀꯣ ꯏꯁ ꯉꯝꯖꯗ꯭ꯔꯦ ꯑꯗꯨꯗꯤ ꯅꯪ ꯅꯇꯣꯟ ꯆꯥꯎꯆꯣ ꯍꯨꯝ ꯍꯨꯝ ꯍꯨꯝ ꯅꯪ ꯗꯥꯏꯠ ꯇꯧꯍꯧꯔꯣ
ꯑꯈꯣꯏ ꯏꯟꯁꯥꯡ ꯑꯍꯥꯎꯕ ꯊꯣꯡꯉ ꯆꯔꯒꯦ ꯀꯩꯅꯣ
ꯑꯩ ꯗꯥꯏꯠ ꯇꯧꯕꯒ ꯉꯝꯗ꯭ꯔꯦ ꯍꯧꯖꯤꯛꯀꯥꯟ ꯌꯦꯔꯨꯝꯊꯨ
ꯍꯥꯥ
ꯑꯥꯝ ꯌꯦꯔꯨꯝ ꯊꯣꯡꯉ ꯆꯥꯊꯣꯛꯑꯦꯕ ꯉꯁꯤꯅ
ꯑꯥ
ꯇꯥꯕ꯭ꯔꯣ
ꯇꯥꯏ ꯇꯥꯏ ꯌꯦꯔꯨꯝ ꯊꯣꯡꯉ ꯆꯥꯊꯣꯛ ꯇꯥꯔꯦ
ꯆꯥꯥꯊꯣꯛꯈ꯭ꯔꯦ
ꯑꯗꯨꯗꯤ ꯍꯥꯎꯔꯦ
ꯃꯤꯃꯤ ꯑꯃ ꯎꯝ ꯃꯤꯃꯤ ꯂꯨꯄꯥ ꯇꯥꯔꯥ ꯄꯤꯕꯗꯣ
ꯎꯝ
ꯑꯗꯨꯗꯨꯃꯒ ꯊꯕꯤꯒ ꯇꯧꯔꯒ ꯃꯣꯔꯣꯛ ꯑꯇꯦꯛꯄ ꯈꯔ ꯁꯣꯏꯖꯤꯜꯂꯀꯥꯟꯛꯛꯗ ꯑꯗꯨꯃꯁꯨ ꯆꯥꯔꯦ
ꯐꯖꯅ ꯇꯧꯒꯔꯦ ꯗꯥꯏꯠ
ꯅꯪ ꯊꯣꯡꯕ꯭ꯔꯥ ꯌꯦꯔꯨꯝꯗꯣ ꯅꯪꯅ ꯊꯣꯡꯕ꯭ꯔꯣꯕ ꯌꯦꯔꯨꯝꯗꯣ
ꯊꯣꯡꯉꯦ ꯍꯥꯏꯕ
ꯅꯣꯏ ꯅꯥꯎꯄꯤꯅ ꯊꯣꯡꯗꯕ
ꯏꯅꯥꯎꯄꯤ ꯀꯦꯕ ꯆꯠꯂꯨꯏꯌꯦ
ꯑꯣ
ꯃꯥ ꯀꯦꯕ ꯆꯠꯂꯨꯏ ꯑꯃ ꯋꯥꯔꯣꯏꯄꯣꯠ ꯋꯥꯔꯣꯏ ꯍꯥꯏ ꯋꯥꯔꯣꯏ
ꯋꯔꯣꯏꯄꯣꯠ ꯄꯨꯕꯒꯤ
ꯑꯥꯎ ꯋꯥꯔꯣꯏꯄꯣꯠ ꯄꯨꯕꯒꯤ ꯀꯦꯕꯥ ꯆꯠꯂꯨꯏ
ꯑꯩꯉꯣꯟꯗ ꯅꯪꯅ ꯀꯔꯤꯅꯣ ꯍꯥꯏꯗꯣ
ꯑꯩꯅ ꯍꯥꯏꯗꯔꯥ
ꯀꯔꯤꯅꯉꯥꯏꯗꯣꯣꯕꯕ ꯇꯁꯨ ꯇꯠꯂꯦ
ꯀꯩꯒꯤ ꯇꯠꯂꯤꯅꯣ ꯑꯩꯉꯣꯟꯗꯗꯤ ꯀꯔꯤꯝ ꯇꯧꯗꯌꯦ ꯇꯥꯗ꯭ꯔꯣ
ꯀꯥꯔꯦ ꯑꯩꯉꯣꯟ ꯑꯐꯕ ꯇꯜꯂ ꯇꯥꯕ
ꯅꯣꯏ ꯏꯃꯨꯡꯅ ꯑꯣꯏꯔꯝꯃꯅꯤ ꯅꯪꯒꯤ ꯐꯣꯟꯅ ꯑꯣꯏꯔꯝꯃꯅꯤ
ꯍꯣꯏ ꯍꯣꯏ ꯑꯩ ꯐꯣꯟꯁꯦ ꯀꯥꯡ ꯈꯔ ꯇꯥ
ꯎꯝ ꯀꯥꯡꯒꯗ ꯇꯥꯔꯨ ꯌꯥ
ꯍꯀ ꯁꯨꯃꯥꯏꯅ ꯇꯧꯕ ꯉꯔꯥꯡꯁꯦ ꯑꯗꯨꯝ ꯐꯣꯟꯁꯦ ꯄꯨꯡ ꯇꯔꯥ ꯈꯔꯗꯤ ꯍꯦꯜꯂꯛꯏꯉꯣꯟ ꯑꯩꯉꯣꯟꯗ ꯃꯦꯁꯦꯖ ꯊꯥꯔꯝꯗ꯭ꯔꯥ ꯃꯦꯁꯦꯖ ꯊꯥꯔꯝꯃꯒ ꯍꯥꯏꯗꯤ ꯄꯨꯡ ꯇꯔꯥ ꯃꯈꯥꯏ ꯈꯔ ꯍꯦꯂ ꯑꯗꯨꯝꯨꯡ ꯦ ꯑꯩ ꯄꯥꯏꯔꯝꯃꯦꯕ ꯐꯖꯅ ꯐꯣꯟ ꯊꯝꯃꯒ ꯇꯨꯝꯗꯦꯕ ꯐꯣꯟꯦ ꯑ ꯗ ꯔꯕꯗ ꯇꯈꯥ ꯇꯥꯔꯕꯖꯥꯠꯅꯤ ꯑꯌꯨꯛ ꯅꯣꯡꯉꯜ ꯜ
ꯎꯝ
ꯅ ꯑ ꯣꯡ ꯁ ꯅꯉꯣꯟꯠ ꯐꯖꯅ ꯀꯟꯅ ꯇꯥꯔꯅꯤꯅ ꯑꯗꯨꯝ ꯇꯨꯝꯅꯤꯡꯕ ꯑꯗꯨꯗꯤ ꯇꯨꯝꯃꯦ ꯈꯔ ꯄꯨꯡ ꯅꯤꯄꯥꯟ ꯍꯦꯜꯂ ꯍꯧꯒꯠꯄ ꯤ ꯁꯨꯝꯪ ꯐꯪꯗ꯭ꯔꯕ ꯀꯅꯣ ꯑꯗꯨꯕꯨ ꯀꯗꯥꯏ ꯆꯠꯈ꯭ꯔꯒꯦ ꯍꯥꯏꯔ ꯑꯩꯁꯦ ꯑꯁ ꯌꯥꯔꯔꯣꯏꯗ ꯁꯤꯗꯤ ꯍꯥꯏꯔꯒ ꯑꯩꯁꯦ ꯕ꯭ꯔꯁ ꯀꯩ ꯇꯧꯊꯣꯛꯎꯔꯦ ꯑꯗꯨꯗꯨꯒ ꯂꯝꯕꯨꯨ ꯇꯁꯤꯜꯂꯦ ꯇꯁꯤꯜꯂꯣꯏꯔꯒ ꯑꯩꯅ ꯑꯃꯨꯛ ꯈꯣꯍꯠꯁꯦ ꯐꯣꯟꯗꯒꯤ ꯑꯃꯨꯛ ꯇꯧꯒꯦ ꯇꯧꯕꯗꯨꯁꯨ ꯁꯥꯏꯂꯦꯟ ꯊꯝꯃꯝꯕꯅꯦ ꯍꯥꯏꯅ ꯑꯃꯨꯛ ꯀꯩꯅꯣ ꯊꯝꯕꯅꯁꯦ ꯑꯃꯨꯛ ꯅꯤꯡꯁꯤꯡꯉꯛꯄ ꯏꯊꯟꯇ ꯑꯗ ꯑꯩꯅ ꯑꯩ ꯁꯥꯏꯀꯗ ꯑꯃꯨꯛ ꯊꯝꯈꯤꯀꯣ ꯑꯩꯒꯤꯗꯣ ꯑꯩꯅ ꯑꯃꯨꯛ ꯅꯤꯡꯁꯤꯡꯉꯛꯄꯗꯩꯗꯤ ꯀꯥꯡꯥꯡꯈꯥ ꯇꯥꯔꯍꯟꯝꯕ ꯌꯥꯏ ꯑꯩ ꯑꯗꯨꯝ ꯑꯩꯒꯤ ꯑꯗꯨꯝ ꯇꯧꯒꯜꯂꯦꯕ ꯁꯨꯃꯥꯏꯅ ꯇꯨꯡꯒꯤ ꯇꯨꯝꯊꯈꯤꯕꯗꯒꯤ ꯑꯗꯨꯝ ꯐꯣꯟꯗꯣ ꯀꯥꯏ ꯊꯝꯕꯅꯣ ꯈꯪꯗꯕ ꯃꯈꯥ ꯑꯗꯨꯝꯅ ꯇꯥꯒꯜꯂꯦꯕ ꯀꯥꯆꯤꯟꯗ ꯍꯤꯞꯄꯅꯤꯅ ꯑꯩꯅ ꯀꯆꯤꯟ ꯇꯥ ꯂꯩꯔꯃꯤꯅꯦ ꯐꯣꯟꯁꯨ ꯀꯃꯥꯏꯅ ꯇꯧꯔꯤꯅꯣ ꯈꯪꯗ꯭ꯔꯦ ꯍꯣꯏ ꯇꯥꯂꯦ ꯑ
ꯉꯔꯥꯡ ꯅꯣꯡ ꯀꯌꯥꯨꯛ ꯀꯟꯅ ꯆꯨꯒꯦ
ꯆꯨꯏ ꯉꯁꯥ ꯌꯨꯛꯅꯦ ꯉꯁꯥ ꯌꯌꯨ ꯑꯗꯨꯝ ꯅꯣꯡ ꯐꯖꯅ ꯆꯨꯏ ꯑꯩꯈꯣꯏꯅ ꯑꯃ ꯇꯨꯝꯕꯗ ꯑꯃ ꯃꯤꯀꯞ ꯈꯤꯇꯪ ꯊꯂꯛ ꯊꯣꯛꯄꯗꯒꯤ ꯑꯗꯨꯝ ꯅꯣꯡ ꯈꯔ ꯑꯗꯨꯝ ꯇꯥ ꯂꯩꯕꯤꯗꯣ
ꯎꯝ
ꯑꯌꯦꯕ
ꯈꯪꯍꯧꯗ꯭ꯔ ꯍꯥꯏꯗꯤ ꯇꯨꯝꯃꯤꯀꯥꯟꯗ
ꯑ ꯈꯪꯋꯥꯏ ꯅꯪꯗꯣ ꯄꯨꯝꯃꯦꯗꯣ ꯄꯨꯔꯥ
ꯃꯨꯝꯃꯦ ꯑꯩ ꯈꯪꯗꯦ ꯍꯥꯏꯁꯤꯅꯦ ꯑꯗꯣ ꯉꯔꯥꯡ ꯈꯃꯨꯛ ꯁꯨꯔꯝꯕꯅꯦ ꯑꯗꯣ ꯅꯣꯡꯅ ꯂꯨꯞꯄ ꯂꯩꯔꯝꯕ ꯅꯣꯡꯉꯥꯜꯂꯀꯥꯟꯗ ꯑꯩꯅ ꯌꯦꯡꯕ ꯀꯥꯟꯗ ꯀꯔꯝ ꯈꯥꯟ ꯅꯣꯡ ꯇꯥꯈꯤꯒꯦ ꯁꯤꯅꯦ ꯁ
ꯑ ꯑ ꯑꯗꯨꯕꯨꯗꯤ ꯇꯧꯕꯅꯤꯨꯝ ꯐꯖꯅ ꯇꯨꯝꯕꯅꯤ ꯅꯣꯡ ꯊꯥꯕ ꯇꯥꯗꯕꯅꯤ
ꯅꯣꯏꯅꯦ ꯇꯥꯗꯦ ꯍꯥꯏꯕ
ꯑꯦ ꯑꯗꯣ ꯍꯌꯦꯡ ꯀꯝꯗꯧꯕ ꯍꯌꯦꯡ ꯄꯨꯡ ꯀꯌꯥꯗ
ꯍꯌꯦꯡ ꯍꯥꯏꯒꯠꯂꯑꯣ ꯑꯗꯨꯝ ꯄꯨꯡ ꯅꯤꯄꯥꯟ ꯑꯗꯨꯋꯥꯏꯗ
ꯑꯗꯨꯗ ꯍꯥꯏꯔꯒ ꯑꯩ ꯒꯥꯔꯤꯗꯣ ꯑꯝꯇ ꯍꯪꯅꯔꯛꯈꯤ ꯑꯩꯈꯣꯏ ꯏꯃꯨꯡꯁꯤꯅ ꯃꯔꯣꯟꯜ ꯑꯃ ꯄ꯭ꯔꯣꯒꯥ꯭ꯔꯥꯝ ꯌꯥꯝꯅꯕꯒꯀꯣ ꯒꯥꯔꯤꯁꯦ
ꯒꯥꯔꯤꯗꯣ ꯑꯅꯤ ꯑꯍꯨꯝ ꯊꯝꯃꯣ ꯍꯥꯏꯔꯛꯦ ꯅꯣꯏ ꯇꯥꯃꯣꯒꯤꯃ ꯅꯪꯒꯤꯃ ꯅꯣꯏ ꯏꯅꯥꯎꯄꯤꯒꯤꯃ ꯃꯥꯒꯦ ꯃꯥ
ꯎꯝ ꯑꯗꯨꯅꯦ ꯍꯥꯏꯁꯦ ꯑꯗꯨꯃꯥꯏꯅ ꯂꯩꯇ꯭ꯔꯗꯤ ꯌꯥꯔꯔꯣꯏ ꯀꯥꯏꯗꯒꯤ ꯁꯤꯡꯟꯅꯕ ꯑꯝꯇ ꯌꯥꯗ꯭ꯔꯦ
ꯌꯥꯔ ꯔꯦꯕ ꯇꯗꯤ ꯅꯠꯇ꯭ꯔꯒ ꯑꯩꯂꯗꯒꯦ ꯅꯠꯇ꯭ꯔꯒ ꯑꯩꯒꯤ ꯂꯩꯗ ꯍꯊꯛ ꯇꯧꯔꯣ ꯑꯗꯨ ꯑꯗꯨ ꯑꯗꯨ ꯑꯗꯨ ꯐꯔꯅꯤ
ꯑꯗꯨꯝ ꯐꯔꯅꯤ ꯂꯩꯔꯣ
ꯑꯩꯈꯣꯏꯅ ꯑꯃꯨꯛ ꯒꯥꯔꯤꯁꯦ ꯄꯥꯏꯕꯤꯅꯕ ꯃꯤ ꯂꯩꯇꯕ ꯑꯩꯈꯣꯏꯇꯩꯦꯗ ꯊꯧ ꯍꯩꯇꯕꯅꯤꯅꯅꯦ ꯄꯥꯏꯕꯤꯅꯕ ꯃꯤꯁꯨꯦ ꯂꯩꯇꯦꯕ
ꯅꯣꯏꯆꯦ ꯊꯧꯍꯩꯇꯥꯔꯗꯤ ꯅꯣꯏꯁꯦꯁꯨ ꯅꯨꯡꯉꯥꯏꯗꯣꯏꯅꯦ ꯒꯥꯔꯤ ꯃꯆꯥꯗ ꯑꯗꯨꯝ ꯗꯨꯠ ꯆꯠꯈꯤꯅꯕ
ꯎꯝ ꯑꯩꯈꯣꯏꯁꯦ ꯃꯥ ꯑꯗꯨꯃꯥꯏꯅ ꯒꯥꯔꯤꯒ ꯀꯌꯥ ꯇꯥꯟꯅꯗꯦꯅ ꯍꯥꯏꯕꯗꯨꯒꯤ ꯍꯥꯟꯅ ꯄꯥꯏꯕꯁꯨ ꯇꯜꯂꯤꯅꯤ ꯃꯥ ꯄꯤꯛꯉꯥꯏꯗ ꯑꯗꯨ ꯒꯥꯔꯤ ꯑꯦꯛꯁꯤꯗꯦꯟ ꯇꯧꯕꯤꯕꯗꯣ
ꯎꯝ ꯎꯝ
ꯑꯗꯨꯗꯨꯅ ꯃꯥ ꯀꯟꯕ ꯃꯁꯥꯅꯁꯨ ꯈꯔ ꯃꯥ ꯊ ꯍꯧꯕꯗꯤ ꯍꯩꯔꯕꯝꯅꯦꯕ ꯀꯩꯗꯨ ꯒꯥꯔꯤꯗꯣ ꯃꯥꯅ ꯉꯝꯕꯅꯤꯅ ꯃꯥꯅ ꯆꯥꯎ ꯋꯥꯡꯕꯅꯤꯅꯀꯣ ꯃꯥꯁꯨ ꯑꯗꯨꯝ ꯑꯉꯥꯡꯁꯨꯉꯠꯇꯕꯅꯤꯅ ꯁꯤꯗ ꯕ꯭ꯔꯦꯛ ꯈꯣꯠꯄ ꯐꯥꯏ ꯈꯣꯠꯅ ꯀꯥꯏꯅ ꯇꯧꯔꯒ ꯑꯗꯨꯝ ꯏꯇꯩꯩꯅꯁꯨ ꯇꯝꯕꯅꯦꯕ ꯒꯥꯔꯤ ꯆꯤꯟꯕꯗꯗꯤ ꯊꯧꯕ ꯍꯩꯇꯕ ꯑꯀꯣꯝꯕ ꯑꯌꯨꯛꯀꯤ ꯒꯥꯔꯤꯒ ꯁꯤꯍꯟꯗꯕꯗꯨꯗ ꯊꯧꯕꯗꯤ ꯍꯩꯕ ꯑꯩꯒꯨꯝꯕꯅꯤ ꯃꯥꯁꯨ
ꯍ ꯑꯗꯨꯝ ꯃꯁꯥꯁꯨ ꯆꯥꯎꯕꯅꯤ ꯒꯥꯔꯤ ꯀꯩꯀꯥ ꯉꯥꯛꯄ ꯉꯝꯗꯕꯒꯤ ꯄ꯭ꯔꯣꯕ꯭ꯂꯦꯝꯗꯤ ꯅꯠꯇꯦꯕ ꯅ ꯇꯔꯥ ꯁꯨꯝ ꯀꯤꯖꯈꯤꯕꯩꯅꯦꯕ
ꯎ ꯑꯩꯩꯅꯕꯨ ꯒꯥꯔꯤꯁꯦ ꯈꯤꯇꯪ ꯉꯥꯛꯄ ꯉꯝꯕ ꯑꯃꯨ ꯈꯤꯇꯪ ꯋꯥꯠꯇ꯭ꯔꯥ
ꯎꯝ
ꯍꯥꯏꯗꯤ ꯈꯤꯇꯪ ꯈꯨꯠꯂꯣꯏꯕ ꯈꯨꯠꯂꯣꯏ ꯍꯥꯏꯗꯤ ꯑꯗꯨꯝ ꯄꯥꯏꯔꯒꯕꯨꯗꯤ ꯉꯝꯃꯣꯏ ꯉꯝꯃꯛꯀꯅꯤ ꯑꯗꯨꯁꯨ ꯈꯤꯇꯪ ꯑꯩꯅ ꯑꯃꯨꯛ ꯈꯤꯇꯪ ꯉꯥꯞꯄ ꯉꯝꯕ ꯈꯣꯠꯄ ꯃꯃꯥꯏ ꯆꯨꯝꯕꯗꯣ ꯈꯤꯇꯪ ꯉꯝ ꯋꯥꯠꯂꯦꯕ ꯑꯩꯅ ꯈꯔ ꯈ
ꯎꯝ ꯎꯝ
ꯑꯩꯈꯣꯏꯗꯤ ꯅ ꯑꯗꯨ ꯑꯗꯤꯩꯗ ꯃꯥꯅ ꯒꯥꯔꯤꯒ ꯃꯥꯥꯟꯒꯗꯤ ꯃꯥꯅ ꯉꯝꯕ ꯑꯃꯅꯦ ꯒꯥꯔꯤꯗꯩꯗꯤ
ꯐꯗꯤ ꯑꯗꯨꯝ ꯍꯥꯏꯔꯛꯀꯅꯤꯗ ꯊꯧꯗꯕꯩꯩꯅ
ꯊꯧꯗꯕꯩꯅꯦ ꯑꯩꯈꯣꯏ ꯃꯥꯅ ꯍꯥꯏꯌꯦ ꯅꯪ ꯒꯥꯔꯤ ꯊꯧꯕ ꯑꯩꯗꯣ ꯅꯪ ꯅꯪꯒꯗ ꯅꯪꯅ ꯈꯔ ꯊꯧꯔꯒ ꯈꯔ ꯈꯔ ꯊꯧꯔꯗ꯭ꯔꯥ ꯑꯗꯩ ꯑꯩꯅꯁꯨ ꯈꯔ ꯇꯝꯃꯨꯕ ꯃꯇꯨꯡꯗ ꯑꯃꯨꯛ ꯊꯧꯕ ꯉꯝꯃꯤꯅꯦꯕ ꯈꯪꯕ꯭ꯔꯥ ꯍꯧꯖꯤꯛ ꯑꯩ ꯑꯃꯨꯛ ꯇꯧ ꯍꯥꯏꯕꯗ ꯑꯩ ꯀꯤꯔꯅꯤꯕ ꯍꯪꯉꯕ ꯍꯌꯦ ꯅꯪꯅ ꯃꯅꯨꯡꯅꯤꯡ ꯇꯣꯡꯉꯀꯥꯟꯗ ꯚꯕꯥ ꯑꯩꯅ ꯂꯣꯡꯁꯤꯟꯕꯩ ꯁꯤꯟꯗꯧꯍꯣ ꯑꯗꯨꯗꯨꯁꯨ ꯑꯩꯅ ꯁꯣꯝꯗꯒꯤ ꯇꯝꯃꯛꯄꯗ ꯉꯥꯏꯕ ꯈꯨꯠ ꯈꯔ ꯈꯨꯠꯁꯦ ꯈꯤꯇꯪ ꯀꯩꯅꯣ ꯇꯧꯔꯤꯕꯩ ꯊꯧꯅꯤꯡꯕꯒꯤ ꯅꯪꯗꯨꯗ ꯊꯧꯕꯗꯨꯗꯣ ꯉꯝꯕꯅꯦꯕ ꯑꯗꯣ ꯍꯧꯖꯤꯛ ꯑꯃꯨꯛ ꯊꯧ ꯍꯥꯏꯔꯗꯤꯩ ꯈꯤꯇꯪ ꯑꯃꯨꯛ ꯅꯤꯡꯍꯟꯅꯩ ꯍꯥꯏꯕ
ꯍꯣꯏ ꯊꯥꯗꯣꯛꯎꯕꯒꯤ
ꯑꯥ ꯑꯗꯨꯝ ꯑꯩꯅꯁꯨ ꯐꯌꯥꯝꯄꯖꯅ ꯊꯧꯕꯏ ꯍꯥꯏꯕ ꯃꯤꯁꯨ ꯑꯣꯏꯗ꯭ꯔꯤꯕꯒꯤꯅꯀꯣ ꯑꯗꯣ ꯀꯃꯥꯏꯅ ꯅꯪ ꯒꯥꯔꯤ ꯑꯃ ꯂꯩꯔꯗꯤ ꯅꯪ ꯑꯗꯨꯝ ꯍꯩꯔꯅꯤꯗꯥꯏꯅ ꯍꯥꯏ ꯅꯪ ꯂꯩꯕꯨꯗꯤ ꯂꯩꯒꯦꯅ ꯈꯟꯕꯅꯤ ꯅ ꯑꯥ ꯆꯠꯀꯦꯅ ꯍꯥꯏꯕꯗꯨꯁꯨ ꯂꯩꯌꯦ ꯂꯩ ꯒꯥꯔꯤ ꯌꯦꯛꯇꯤꯚꯕꯨꯗꯤ ꯂꯩꯌꯦꯦ ꯑꯗꯣ ꯈꯣꯄ ꯌꯦꯛꯇꯤꯚꯁꯦ ꯑꯝꯇ ꯌꯥꯗ꯭ꯔꯦ
ꯊꯃꯨꯂꯑꯣ ꯑꯗ
ꯑ
ꯑꯗ ꯄꯨꯔꯣ
ꯑꯩꯅ ꯑꯩꯅ ꯊꯧꯔ ꯄꯣꯔꯛꯑꯣꯔꯥ
ꯄꯨꯔꯛꯑꯣ
ꯎꯝ ꯄꯨꯔꯛꯅꯤ ꯑꯗꯨ ꯑꯩ ꯊꯝꯃꯒꯦ
ꯄꯨꯔꯛꯑꯣ ꯍꯣ ꯍꯣꯏ
ꯍꯣꯏ ꯂꯣꯏ ꯄꯨꯔꯛꯑꯒꯦ ꯊꯝꯃꯦ ꯊꯝꯃꯦ
ꯎꯝ